ꯍꯜꯂꯣ
ꯑ ꯇꯥꯏꯌꯦ
ꯀꯦꯗꯧꯔꯤꯅꯣ ꯑꯧ ꯇꯥꯏ ꯇꯥꯏ
ꯀꯔꯤꯝ ꯇꯧꯗꯦꯗ ꯆꯥꯛ ꯇꯣꯛꯂꯛꯄꯒꯤ ꯁꯨꯝ ꯂꯩꯔꯝꯕꯅꯤ
ꯑꯣ ꯑꯣ ꯀꯅꯥ ꯀꯅꯥꯅꯣ ꯀꯅꯥ ꯀꯅꯥ ꯂꯩꯅꯣ꯫ ꯀꯅꯥ ꯀꯅꯥ ꯂꯩꯕꯗꯣ
ꯁꯒꯨꯝ ꯋꯥꯛꯀꯤꯡ ꯏꯇꯣꯟꯗ ꯊꯣꯛꯂꯛꯑꯝꯕꯅꯤꯗ
ꯎ ꯑꯣ ꯀꯩ ꯏꯟꯁꯥꯡ ꯆꯥꯔꯒꯦ
ꯑ ꯉꯁꯤꯗꯤ ꯊꯔꯣꯏ ꯑꯣꯏꯅ ꯆꯥꯏꯌꯦ
ꯍꯥꯎꯏꯅꯦ
ꯑꯥ ꯆꯥꯗ꯭ꯔꯤꯕꯣ ꯅꯣꯏꯗꯤ
ꯈꯁꯃꯁ ꯍꯥꯏꯅ ꯆꯥꯔꯦꯗ
ꯎꯝ ꯀꯩ ꯃꯊꯦꯜ ꯆꯥꯒꯦ
ꯀꯥꯡꯪꯁꯣꯏꯖꯥꯏ
ꯑꯣ ꯀꯩꯗꯧꯔꯤꯅꯣ
ꯆꯥꯛ ꯆꯥꯕ ꯂꯣꯏꯔꯒ ꯍꯤꯛꯄꯤꯅ
ꯑꯣ ꯀꯅꯥ ꯀꯅꯥ ꯂꯩꯔꯤꯅꯣ
ꯣꯌꯦꯟꯗ꯭ꯔ
ꯕꯣꯜ ꯄꯥꯛꯅ ꯌꯦꯡꯗꯦ ꯍꯣꯔꯦꯟꯗꯤ ꯌꯦꯡꯒꯦ ꯇꯧꯕꯅꯤ
ꯑ ꯑꯩꯗꯤ ꯕꯣꯜ ꯌꯦꯡꯕ ꯉꯝꯗ꯭ꯔꯦ
ꯑꯣ ꯑꯩꯁꯨ ꯉꯁꯤꯈꯛ ꯌꯦꯡꯒꯦ ꯇꯧꯕꯅꯤ
ꯑꯥ ꯑꯥ ꯌꯦꯡꯉꯨ ꯌꯦꯡꯉꯨ ꯅꯨꯄꯥ ꯅ ꯑꯣꯏꯗꯤ ꯕꯣꯜ ꯌꯦꯡꯉꯨ
ꯀꯅꯥ ꯀꯅꯥ ꯂꯩꯔꯤꯅꯣ
ꯑꯩ ꯍꯧꯖꯤꯛ ꯏꯊꯟꯗ ꯂꯩꯔꯤꯅꯦ ꯏꯊꯟꯗꯅꯤ
ꯑꯣ
ꯑꯩꯈꯣꯏ ꯆꯤꯆꯦ ꯍꯣꯏꯗꯤ ꯕꯣꯜ ꯌꯦꯡꯕ ꯆꯠꯈ꯭ꯔꯦ
ꯑꯣ ꯅꯪꯗꯤ ꯕꯣꯜ ꯁꯨꯡꯌꯦꯡ ꯌꯦꯡꯗꯔꯣ ꯍꯥꯏꯁꯦ
ꯌꯦꯡꯗꯤ ꯌꯦꯡꯉꯦ ꯑꯗꯨ ꯄꯥꯛ ꯌꯦꯡꯗꯦꯗ
ꯑꯣ
ꯑꯗꯣ ꯑꯩ ꯃꯩꯇꯩꯂꯣꯟ ꯉꯥꯡꯕꯗꯤ ꯍꯩꯇꯦꯀꯣ
ꯎꯝ ꯀꯩ ꯀꯩ ꯍꯣꯠꯅꯔꯤꯒꯦ ꯍꯧꯖꯤꯛ
ꯀꯩꯁꯨ ꯈꯣꯠꯅꯔꯤꯗ ꯁꯨꯝ ꯌꯨꯝꯗ ꯂꯩ ꯅꯪꯗꯤ
ꯑꯩꯁꯨ ꯀꯩꯏꯝ ꯇꯕꯨꯗꯤ ꯍꯣꯠꯅꯗꯦ ꯕꯦꯡꯒꯤ ꯏꯝꯄ꯭ꯂꯣꯏ ꯑꯃ ꯑꯣꯏꯔꯤ ꯁꯨꯝ
ꯑꯣ ꯑꯣ
ꯂꯧꯁꯤꯡ ꯑꯗꯣꯝꯗ ꯄꯥꯅꯔꯕ
ꯂꯧ
ꯑꯥ
ꯂꯧ ꯍꯥꯏꯗꯤ
ꯂ ꯐꯧ ꯐꯧ
ꯄꯦꯗꯤꯐ
ꯑꯥ
ꯎ ꯂꯣꯏꯕ ꯀꯩ ꯍꯥꯏꯗꯣꯏꯅꯣ ꯈꯪꯅꯤꯗ
ꯂꯣꯏꯕ ꯌꯥꯎꯔꯕ
ꯂꯣꯏꯕ ꯌꯥꯎꯔꯤ ꯂꯣꯏꯗꯕ ꯌꯥꯎꯔꯤ
ꯑꯣ
ꯅꯣꯏꯗꯗꯤ
ꯑꯩꯈꯣꯏꯔꯣꯝꯒꯤꯗꯤ ꯅꯣꯡ ꯇꯥꯗꯕꯅꯤꯅ ꯄꯥꯛꯅ ꯂꯣꯏꯕ ꯈꯔ ꯌꯥꯎꯔꯦ ꯑꯗꯣ ꯂꯣꯏꯗꯕꯅ ꯑꯅꯝꯕ ꯑꯣꯏ
ꯑꯣ
ꯅꯣꯡ ꯇꯥꯕ꯭ꯔꯣ ꯑꯗꯣꯝꯇ ꯐꯖꯅ
ꯍꯥꯥ
ꯅꯣꯡ ꯐꯖꯅ ꯇꯥꯕ꯭ꯔꯕ ꯑꯗꯣꯝꯗ
ꯍꯣꯏ ꯅꯣꯡ ꯅꯣꯡ ꯇꯥꯏ ꯑꯩꯈꯣꯏꯗꯗꯤ ꯉꯁꯤꯁꯨ ꯅꯣꯡ ꯇꯥꯏꯌꯦ ꯃꯣꯔꯅꯤꯡꯗ ꯅꯣꯏꯗꯤ ꯇꯥꯗ꯭ꯔꯣ
ꯑꯩꯈꯣꯏꯗꯤ ꯇꯥꯗꯦ
ꯅꯣꯡ ꯐꯖꯅ ꯇꯥꯏꯅꯦ ꯑꯩꯈꯣꯏꯗ
ꯎꯝ ꯑꯈꯣꯢꯗꯤ ꯅꯣꯡ ꯇꯥꯗꯦ ꯃꯪ ꯉꯝꯃꯦ ꯉꯁꯥꯏ
ꯑꯥ
ꯑꯃꯨꯛ ꯍꯥ ꯐꯒꯥꯔꯦ ꯆꯨꯗꯤ ꯆꯨꯗꯕꯤꯗ
ꯎꯝ ꯎꯝ
ꯆꯥꯛꯇꯤ ꯀꯅꯥꯥ ꯊꯣꯡꯒꯦ
ꯆꯥꯛꯇꯤ ꯑꯩꯅ ꯊꯣꯡꯉꯤꯗ ꯑꯗꯨꯝ
ꯅꯣꯏ ꯗꯨꯗꯤ
ꯑꯩꯈꯣꯏ ꯗꯨꯗꯤ ꯍꯥ ꯀꯩ ꯍꯥꯏꯅꯣ
ꯅꯣꯏꯗꯤꯗ ꯀꯅꯥꯅ ꯆꯥꯛ ꯊꯣꯡꯕ
ꯑꯩꯈꯣꯏ ꯋꯥꯏꯐꯅ
ꯑꯣ ꯑꯣ
ꯑ ꯕꯣꯜ ꯌꯦꯡ ꯆꯠꯈꯔꯤꯗꯣ ꯀꯦꯌꯥꯝ ꯂꯥꯞꯀꯦ
ꯕꯣꯜ ꯌꯦꯡꯉꯣ ꯎꯝ ꯑꯩꯈꯣꯏ ꯀꯩꯅꯣ ꯀꯃꯥꯟ ꯔꯣꯝꯗꯅꯦ
ꯑꯣ
ꯑꯩꯈꯣꯏ ꯁꯤꯗꯅꯦ ꯏꯔꯥꯡ ꯂꯩꯕꯅꯤꯅꯀꯣ ꯃꯄꯥꯟ ꯊꯣꯛꯄ ꯌꯥꯗꯦ ꯁꯚꯦꯟ ꯄꯨꯡ ꯁꯚꯦꯟ ꯇꯥꯔꯗꯤ ꯃꯄꯥꯟ ꯊꯣꯛꯄ ꯌꯥꯗꯦ ꯅꯨꯄꯤꯁꯨ ꯅꯨꯄꯥꯁꯨ ꯚꯣꯂꯟꯇꯤꯌꯥꯔꯁ ꯉꯥꯛꯇꯅꯤ ꯊꯣꯛꯏꯗꯣ
ꯑꯣ
ꯑ
ꯀꯅꯥ ꯀꯅꯥ ꯂꯩꯔꯤꯅꯣ ꯅꯪꯒꯤ ꯅ ꯐꯦꯃꯤꯂꯤꯗꯒꯤ
ꯀꯔꯤ ꯍꯥꯏꯕ
ꯅꯣꯏꯒꯤ ꯑ ꯀꯅꯥ ꯀꯅꯥ ꯂꯩꯔꯤꯅꯣ ꯍꯥꯏꯕ ꯅꯪ ꯅꯣꯏꯒꯤ ꯃꯤ ꯑꯇꯩꯒꯩꯗꯤ ꯍꯥꯏꯕ
ꯏꯃꯥ ꯏꯄꯥ ꯑꯩꯈꯣꯏ ꯗꯗꯥ ꯑꯩꯈꯣꯏ ꯆꯤꯆꯦ ꯑꯩꯈꯣꯏ ꯏꯅꯦ ꯄꯨꯄꯨ ꯂꯣꯏ ꯂꯩꯏꯗ ꯅꯣꯏꯗꯤ ꯅꯣꯏ ꯐꯦꯃꯤꯂꯤ ꯃꯦꯝꯕꯔꯁꯤ ꯀꯌꯥꯅꯣ
ꯍꯥ
ꯐꯦꯃꯤꯂꯤ ꯃꯦꯝꯕꯔꯁꯤ ꯀꯌꯥ ꯅꯣ
ꯑꯩꯅꯦ ꯑꯩꯈꯣꯏ ꯏꯃꯥꯅꯦ ꯕꯕꯥꯅꯦ ꯏꯆꯦꯅꯦ ꯑꯩꯒꯤ ꯅꯨꯄꯤꯅꯦ ꯑꯩꯈꯣꯏ ꯇꯔꯨꯛ ꯑꯗꯒꯤ ꯏꯌꯥꯝꯕ ꯑꯃꯅ ꯔꯤꯝꯁꯇ ꯑꯗ ꯏꯆꯦ ꯑꯃꯗꯤ ꯃꯌꯨꯝ ꯄꯥꯏꯈ꯭ꯔꯦ ꯏꯌꯥꯝꯕ ꯑꯃꯕꯨꯗꯤ ꯑꯃꯒ ꯁꯤꯗ ꯂꯩ
ꯑꯥ ꯅꯪ ꯑꯉꯥꯡ ꯂꯩꯇꯦꯀꯣ
ꯑꯥ ꯂꯩꯇꯔꯤ
ꯑꯣ
ꯅꯪ ꯊꯕꯛ ꯇꯧꯔꯗꯣ ꯀꯏ ꯍꯥ
ꯇꯨꯝꯕ ꯆꯪꯉꯕꯣ ꯍꯥꯏꯕ
ꯎꯝ ꯑꯩꯗꯤ ꯍꯤꯞꯄꯤ ꯉꯁꯥꯏꯅ ꯍꯤꯞꯄꯤ ꯍꯤꯞꯄꯒ ꯚꯤꯗꯤꯑꯣ ꯌꯦꯡꯕꯅꯦ
ꯑꯣ
ꯆꯥꯛ ꯑꯩꯈꯣꯏꯗꯗꯤ ꯉꯟꯇꯥ ꯆꯥꯕꯅꯤꯅꯀꯣ
ꯑꯣ ꯑ ꯅꯣꯡꯗꯤ ꯑꯗꯣꯝꯗ ꯐꯖꯅ ꯑꯗꯨꯝ ꯆꯨꯕ꯭ꯔꯣ
ꯎ ꯐꯖꯅꯁꯨ ꯍꯧꯖꯤꯛꯇꯨ ꯀꯩꯅꯣ ꯅꯣꯡ ꯂꯥꯏ ꯅꯤꯡꯇꯧꯕꯗꯣ
ꯑꯥ
ꯑꯗꯨꯝ ꯇꯧꯔꯒ ꯂꯩꯌꯦ
ꯑꯣ ꯑꯩꯈꯣꯏ ꯁꯣꯝꯗꯗꯤ ꯅꯣꯡ ꯐꯖꯅ ꯆꯨꯗ꯭ꯔꯦ ꯐꯅ ꯀꯨꯏꯔꯦ ꯆꯨꯗꯕ ꯅꯣꯡꯒ
ꯑꯗꯨꯅ ꯂꯧꯁꯨ ꯐꯖꯅ ꯎꯕ ꯐꯪꯗ꯭ꯔꯦ ꯅꯣꯡ ꯏꯁꯤꯡ ꯋꯥꯠꯄꯒꯤ
ꯇꯥꯔꯕꫭ ꯍꯜꯂꯣ ꯍꯜꯂꯣ